ꯑꯃꯤꯁꯥꯟ ꯍꯜꯂꯣ ꯍꯜꯂꯣ ꯌꯦꯁ ꯀꯝꯗꯧꯔꯤꯒꯦ ꯍꯜꯂꯣ
ꯄꯤꯇꯥ ꯑꯥꯎ
ꯇꯥꯏꯌꯦ ꯇꯥꯕꯔꫭ
ꯇꯥꯏꯌꯦ ꯇꯥꯏꯌꯦ ꯀꯌꯥꯝ ꯅꯨꯡꯉꯥꯏꯖꯥꯠꯅꯣꯅꯦ
ꯆꯥꯛ ꯆꯥꯛ ꯆꯥꯁꯜꯂꯦ
ꯑ ꯄꯣꯛꯑꯕꯅꯤꯅꯦ ꯑ ꯀꯩ ꯃꯊꯦꯜ ꯆꯥꯔꯒꯦ
ꯑ ꯀꯩꯅꯣ ꯑꯩ ꯆꯥꯕꯗꯕꯣ ꯏꯔꯣꯟꯕ ꯑꯃꯒ ꯀꯩꯅꯣ ꯑꯃꯝꯒ ꯆꯥꯏ ꯀꯣꯕꯤ ꯃꯁꯣꯏ ꯊꯣꯡꯕ ꯑꯃꯒ
ꯌꯦꯟ ꯊꯣꯡꯕ ꯅꯠꯇꯕ ꯑꯣ ꯑꯗꯨꯗꯤ ꯅꯪꯖꯥ ꯍꯥꯎꯔꯝꯗꯧ ꯃꯥꯜꯂꯤꯅꯦ
ꯍꯥꯎꯀꯦ ꯍꯥꯎꯛꯇꯦ ꯑꯩꯗꯤ ꯁꯥ ꯉꯥ ꯅꯠꯇ꯭ꯔꯗꯤ ꯍꯥꯎꯇꯦ
ꯑꯩꯈꯣꯏ ꯏꯪ ꯌꯦꯡꯖꯒꯦꯔꯣ
ꯀꯩ ꯍꯤꯟꯖꯥꯡꯅꯣ
ꯐꯖꯕꯤꯅꯦꯍꯦ ꯉꯥꯒ ꯊꯥꯛꯑꯒ ꯍꯋꯥꯏꯗꯣ ꯅꯪ ꯅꯪ ꯂꯥꯎꯔꯒ
ꯆꯥꯅꯤ ꯍꯥꯎꯒꯅꯤꯗ ꯅꯪꯒꯤ ꯉꯥ ꯊꯛꯄ ꯍꯋꯥꯏꯗ ꯅꯪ ꯌꯦꯟ ꯑꯝꯇ ꯆꯥꯁꯦ ꯌꯦꯟ ꯑꯍꯥꯎꯕ ꯑ ꯑꯃꯗ ꯆꯥꯁꯦ ꯏꯕꯣ
ꯍꯟꯗꯛꯀꯤ ꯑꯥꯔꯗꯤ ꯂꯥꯛꯄꯒꯤꯗꯣ
ꯑꯥ
ꯑꯗꯨꯗ ꯌꯦꯟꯗꯒꯤ ꯑꯣꯛꯇꯒꯤ ꯇꯨꯝꯕ ꯌꯥꯎꯅꯈ꯭ꯔꯦꯕ
ꯑꯥ
ꯌꯦꯅ ꯍꯥꯏꯔꯁꯨ ꯀꯧꯏꯅꯦ ꯅꯪ ꯌꯦꯟ ꯑꯩꯈꯣꯏꯒꯤ ꯃꯨꯛꯁꯟ ꯂꯩꯒꯦꯅꯦ ꯑꯔꯤꯕꯗꯣ ꯎꯝ ꯎꯝ ꯑꯁ ꯀꯥꯎꯉꯦꯟꯒꯤ ꯇꯥꯏꯞ ꯇꯧꯔꯒ ꯃꯩꯇꯩꯟꯃꯛꯇꯤ ꯅꯠꯇꯕꯤꯗꯕ ꯑꯃ ꯂꯩꯕꯗꯣ ꯑꯗꯨꯗꯉꯣ ꯂꯨꯄꯥ ꯀꯤꯂꯣꯗ ꯆꯥꯃꯔꯤ ꯌꯥꯡ ꯊꯩꯅ ꯍꯥꯎ ꯑꯦꯕ
ꯑꯥ
ꯂꯨꯄꯥ ꯑꯃꯃꯝꯗ ꯂꯨꯄꯥ ꯂꯤꯁꯤꯡ ꯑꯃꯃꯝ ꯍꯥꯏꯕ꯭ꯔꯥ ꯀꯩꯅꯣꯝ ꯍꯥꯏ ꯌꯦꯟ ꯑꯗꯨꯝ ꯐꯖꯔꯦ ꯀꯤꯂꯣ ꯑꯅꯤ ꯃꯈꯥꯏ ꯑꯍꯨꯝꯃꯨꯛ ꯇꯥꯅꯦꯕ
ꯆꯥꯊꯣꯛ ꯍꯧꯖꯤ ꯀꯩ ꯅꯠꯇꯔꯦꯃ ꯂꯤꯔ ꯆꯥ ꯂꯤꯔ ꯅꯤꯡ ꯗꯦ
ꯂꯤꯔꯦ ꯐꯖꯅ ꯂꯤꯔꯦ
ꯎꯝ ꯑꯩ ꯁꯖꯥꯎ ꯆꯥꯗ꯭ꯔꯦꯕ ꯑꯗꯨꯅ ꯌꯦꯟ ꯑꯍꯥꯎꯕ ꯆꯅꯤꯡꯉꯦ
ꯎꯝ ꯑꯗꯣ ꯐꯖꯅ ꯆꯥꯎꯔꯦ ꯂꯤꯍꯧꯔꯦ ꯀꯧꯅꯌꯦꯟ ꯒꯤ ꯇꯥꯏꯞꯇ ꯁꯟꯅꯤꯅ ꯀꯣ
ꯑ
ꯑꯗꯨꯃꯥꯏꯅ ꯀꯩ ꯇꯧꯍꯧꯔꯦ ꯍꯥꯏꯇꯥꯔꯦ ꯑ ꯌꯣꯟꯗꯣꯏ ꯇꯧꯍꯧꯔꯦ
ꯑꯥ
ꯑꯗꯨꯝꯗꯤ ꯑꯩꯅ ꯎꯔꯛꯄ ꯍꯥꯏꯁꯦ ꯑꯗꯨꯝ ꯈꯛꯀꯤ ꯎꯔꯦ ꯍꯟꯇꯛ ꯂꯥꯏꯅꯥ ꯃꯅꯨꯡꯁꯤꯗ
ꯑꯣ
ꯆꯩ ꯊꯣꯏꯗꯣꯛꯄꯗꯤ ꯎꯔꯛꯇꯦꯕ ꯑꯗꯒꯤ ꯑꯩꯈꯣꯏ ꯂꯩꯀꯥꯏꯔꯣꯝꯗ ꯌꯨꯝꯕꯨ ꯌꯨꯝꯕꯨ ꯌꯨꯝ ꯑꯃꯝꯃꯝꯒꯤ ꯑꯣꯛꯁꯦ ꯌꯥꯝꯗ꯭ꯔꯕꯗ ꯇꯔꯦꯠ ꯅꯤꯄꯥꯜ ꯃꯥꯄꯜ ꯇꯔꯥ ꯑꯗꯨꯃꯥꯏꯅ ꯂꯣꯏꯕꯅꯦꯕ ꯑꯗꯣ ꯍꯟꯗꯛꯇꯤ ꯌꯨꯝ ꯌꯨꯝ ꯌꯨꯝꯒꯤ ꯑꯣꯛ ꯑꯃꯃꯝ ꯌꯦꯜꯂꯦ ꯌꯦ
ꯑꯥ
ꯎꯝ ꯁꯃꯥꯏꯅ ꯇꯧꯔꯒ ꯆꯁꯦ ꯕꯦꯔ ꯌꯥꯝ ꯀꯥꯔ ꯃꯥꯜꯂꯦꯕ ꯅꯨꯡꯉꯥꯏꯇ꯭ꯔ ꯃꯥꯜꯂꯦꯕ
ꯍꯣꯏꯅꯦ ꯀꯩꯅꯣꯝꯗ ꯑꯣꯛ ꯑꯝꯗ ꯂꯨꯄꯥ ꯀꯌꯥꯒ ꯁꯤꯠꯀꯦ ꯚꯥꯏ ꯃꯄꯤ ꯐꯥꯔꯛꯑꯀꯥꯟꯗ ꯀꯦꯖꯤꯗ ꯑꯣꯜꯂꯒ ꯌꯣꯟꯕ ꯀꯩꯗ ꯌꯣꯟꯒꯦ ꯅꯣꯏꯅ ꯌꯣꯟꯕꯒꯦ
ꯌꯣꯟꯗꯦꯗ
ꯂꯝꯁꯝꯗ
ꯑꯥ
ꯏꯁ ꯑꯗꯨꯗꯤ ꯂꯝꯁꯝꯗꯗꯤ ꯑꯗꯨꯏ ꯅꯣꯏꯗꯤ ꯈꯪꯕ꯭ꯔꯥ ꯀꯦꯖꯤꯗꯣ ꯀꯌꯥꯝ ꯇꯥ ꯇꯥꯗꯦ ꯑꯗꯨꯗꯤ
ꯑꯣꯍꯣ ꯑꯩꯈꯣꯏꯁꯨ ꯁꯨꯃꯥꯏꯅ ꯇꯧꯗꯣꯏꯅꯦꯕ ꯑꯥ ꯏꯤꯖꯤ ꯇꯦꯞ ꯑꯃ ꯄꯥꯏꯔꯒꯅꯦ
ꯑꯥ
ꯃꯕꯨꯛꯁꯤ
ꯐꯧꯕꯨꯛꯀꯤ ꯆꯥꯡ ꯑꯩꯈꯣꯏꯒꯤ ꯃꯌꯥꯡꯂꯦꯟ ꯔꯤꯞꯁ ꯖꯒꯥꯁꯦ
ꯑ
ꯁꯤꯁꯦ ꯑꯣꯟꯊꯣꯛꯇꯣꯏꯅꯦꯕ ꯍꯥꯟꯅ ꯏꯟꯆꯤꯇꯦꯞꯅ ꯑꯗꯨꯗ ꯇꯨꯌꯦꯜꯞ ꯁꯦꯟꯇꯤꯃꯤꯇꯔ ꯐꯪꯉꯕ ꯅꯠꯇ꯭ꯔꯒꯅ ꯐꯤꯞꯇꯤꯟ ꯁꯦꯟꯇꯤꯃꯤꯇꯔ ꯍꯦꯛ ꯐꯪꯉꯕ
ꯍꯩ ꯁꯦꯟꯇꯤꯃꯤꯇꯔ ꯑꯣꯏꯔꯝ ꯃꯣꯏ ꯅꯪꯗꯣ ꯏꯟꯁꯀꯨꯝꯕ ꯑꯣꯏꯔꯝꯅꯤ ꯀꯥꯏ ꯁꯥꯇꯤ ꯃꯤꯇꯔ
ꯏꯅꯤꯁꯇꯗꯤ ꯀꯩꯅꯣ ꯅꯪ ꯍꯥꯏꯁꯦ ꯃꯤꯑꯣꯏꯕꯒꯤ ꯆꯦꯁꯦ ꯁꯦꯟꯇꯤꯃꯤꯇꯔ ꯀꯌꯥ ꯁꯥꯡꯒꯦ ꯇꯔꯨꯛꯅꯦ ꯁꯦꯟꯇꯤꯃꯤꯇꯔꯌꯦ ꯔꯥꯎꯟꯗꯨ ꯑꯃ ꯑꯣꯟꯊꯣꯛꯄꯗ ꯍꯥꯏꯕ꯫
ꯇꯔꯖ‌ꯦꯟ ꯅꯪ ꯏꯁꯀꯦꯜ ꯂꯨꯄꯥ ꯃꯉꯥ ꯄꯤꯕꯗꯣ ꯑꯗꯨ ꯁ‌ꯦꯟꯇꯤꯃꯤꯇꯔ ꯇꯔꯥꯃꯉꯥꯅ‌ꯦ ꯂꯋꯥꯏ ꯅꯨꯄꯥ꯫
ꯃꯤꯇꯔ ꯍꯥꯏꯗꯣꯏꯅꯦꯍꯦ ꯑꯉꯥꯎꯕ ꯑꯩꯅ ꯍꯥꯏꯗꯤ꯫
ꯅꯪꯅ ꯅꯪꯅ ꯁ‌ꯦꯟꯇꯔ ꯁꯦꯟꯇꯤꯃꯤꯇꯔ ꯍꯥꯏꯔꯒ ꯑꯗꯨꯅꯤ꯫ ꯫
ꯑꯩ ꯉꯥꯡꯉꯤꯁꯤ ꯁꯣꯏꯔꯦ꯫ ꯃꯤꯇꯔ ꯍꯥꯏꯕ꯫ ꯫
ꯃꯤꯇꯔꯁꯨ ꯑꯣꯏꯔꯝꯃꯣꯏ ꯐꯤꯠ ꯑꯣꯏꯔꯝꯅꯤ꯫
ꯐꯤꯠ ꯑꯣꯏꯗꯣꯏꯅꯦꯃꯤ꯫
ꯑꯗꯨꯅꯤ꯫
ꯑꯗꯣ ꯐꯤꯠꯁꯦ ꯇꯔꯥꯅꯤꯊꯣꯏ ꯐꯪꯉꯕ꯫ ꯇꯔꯥꯟꯊꯣꯏꯗꯤ ꯋꯥꯡ ꯄꯥꯎꯃꯜꯂꯦꯍ‌ꯦ꯫
ꯆꯥꯎꯃꯜꯂ‌ꯦꯍꯩꯗꯨ꯫ ꯀꯩꯅꫭ ꯏꯕꯅꯤ ꯀꯩꯅꫭꯝ ꯁꫭꯏꯔꯦ ꯏꯟꯆꯤ ꯑꯣꯏꯖꯥꯠꯂꯣ꯫
ꯏꯟꯆꯤꯇ‌ꯦꯞꯇ ꯑꯣꯟꯕꯅꯤꯌꯦ ꯅꯥꯕ꯫
ꯏꯟꯆꯤ ꯇꯦꯞꯀꯤꯗꯨꯗꯤ ꯃꯤꯇꯔ ꯑꯣꯏꯗꯣꯏꯅꯦ ꯀꯩꯅꯣ ꯇꫭꯏꯗꫭ꯫
ꯑꯣ ꯑꯗꯨꯃꯥꯟ ꯇꯧꯔ ꯑꯣꯟꯕꯅꯦꯕ꯫ ꯀꯥꯎ ꯀꯌꯥꯅꫭꯝ꯫ ꯐꯪꯕꯅꯤꯅꯦ꯫ ꯑꯗꯨ ꯑꯣꯟꯊꯣꯛ ꯑꯣꯟꯁꯤ ꯑꯗꯨꯃꯥꯏꯅ ꯌꯣꯟꯕꯩ ꯆꯥꯡꯁꯦ ꯑꯗꯨꯒ ꯁꯥꯡꯕꯩ ꯆꯥꯡꯁꯤꯅ ꯑꯃꯨꯛ ꯑꯣꯟꯊꯣꯛꯇꯣꯏꯅꯦꯕ꯫ ꯑꯣꯟꯊꯣꯛꯑꯒ ꯇꯤꯃꯨꯛꯀꯤꯆꯥꯡ꯫ ꯀꯥꯔꯤꯅꫭ ꯀꯤꯂꯣ ꯑꯈꯣꯏꯒꯤ ꯀ꯭ꯂꯥꯞ ꯑꯃꯃꯝ ꯁꯥꯡꯕꯁꯦ꯫
ꯑꯥ꯫
ꯁꯤ ꯀꯤꯂꯣ ꯇꯔꯥꯅꯤꯊꯣꯏꯅꯦꯕ꯫
ꯑꯥ꯫
ꯑꯃꯥ ꯀ꯭ꯂꯥꯞꯁꯦ ꯀ꯭ꯂꯥꯞ ꯇꯔꯨꯛ ꯊꯥ ꯁꯥꯡꯉꯒꯗꯤ ꯀꯤꯂꯣ ꯇꯔꯥꯅꯤꯊꯣꯏꯁꯦ ꯇꯔꯨꯛ ꯏꯟꯇꯨ꯫ ꯑꯥ ꯀꯩ ꯂꯥꯛꯇꯣꯏꯅ‌ꯦ ꯇꯔꯥꯅꯤꯊꯣꯏ ꯂꯥꯛꯇꯣꯏꯅꯦꯕ ꯑꯗꯨꯏ ꯑꯃꯨꯛ ꯀꯤꯂꯣ ꯇꯔꯥꯏꯟ꯫ ꯏꯊꯣꯏꯁꯤꯗꯒꯤ ꯑꯃꯨꯛ ꯌꯥꯝꯗ꯭ꯔꯕꯗ ꯑꯈꯣꯏꯅ꯫ ꯀ꯭ꯂꯥꯞ ꯑꯃ ꯅꯠꯇ꯭ꯔꯒꯅ ꯑꯅꯤ ꯀꯛ ꯊꯠꯇꯣꯏꯅꯦꯕ꯫
ꯑ ꯑꯗꯨ ꯂꯨꯄꯥ ꯀ꯭ꯌꯥ ꯀ꯭ꯌꯥ ꯃꯨꯛꯀ ꯁꯤꯠ꯫ ꯀꯦꯕ ꯆꯥꯎꯔꯛꯀꯥꯟꯗ꯫
ꯑꯣꯛꯑꯝꯗ ꯂꯨꯄꯥ ꯂꯤꯁꯤꯡ ꯅꯤꯐꯨꯃꯉꯥ ꯆꯥꯎꯅ ꯆꯥꯎꯔꯕꯗ ꯌꯥꯝꯅ ꯍꯦꯟꯅ ꯆꯥꯎꯅ ꯌꯣꯜꯂꯕꯗꯅꯦ ꯂꯨꯞ꯫ ꯂꯨꯄꯥ ꯂꯤꯁꯤꯡ ꯌꯥꯡꯈꯩ ꯃꯉꯥꯗꯩ ꯍꯦꯟꯅ꯫ ꯄꯤꯕ ꯑꯣꯛ ꯂꯩꯇꯦ꯫
ꯑꯁ ꯑꯗꯨꯏ ꯆꯥꯡ ꯇꯥꯏ ꯇꯥꯡꯕꯨ ꯇꯥꯛꯉꯤꯅꯦ ꯑꯗꯨꯗꯤ ꯑꯣꯛ꯫ ꯁ‌ꯦ ꯑꯩꯅ ꯅꯍꯟ ꯃꯨꯛ ꯈꯪꯕꯦꯗꯤ꯫ ꯂꯤꯁꯤꯡ ꯇꯔꯥ ꯀꯨꯟꯃꯨꯛꯇꯪꯒ ꯄꯤꯕꯁꯨ ꯂꯩ ꯃꯥꯜꯂꯤ꯫ ꯄꯤꯛꯄꯩꯔ ꯈꯪꯗꯦ ꯅꯪꯒꯤꯗꯤꯅ ꯀꯩ ꯑꯣꯏꯗꫭꯏꯔꯕ꯫ ꯅꯪ ꯀꯩꯅꯣ ꯑꯣꯏꯗꯣꯏꯔꯕ ꯎꯝ ꯀꯔꯤ ꯀꯔꯤ ꯀꯔꯤ ꯍꯥꯏꯕ꯭ꯔꯤꯠ ꯀꯥꯏꯅꯒ ꯍꯥꯏꯕꯗꯣ
ꯑꯣ ꯍꯥꯏꯕꯤ ꯂꯣꯏ ꯃꯥꯅꯦ ꯔꯣꯛꯁꯦꯔ ꯍꯦꯝꯁꯔ ꯑꯗꯒꯤꯗꯤ ꯔꯥꯅꯤ ꯗꯗꯒꯤ ꯙꯨꯂꯣꯛ ꯀꯥꯏꯅ ꯂꯩ ꯃꯌꯥꯝꯗꯣ
ꯑ
ꯑꯗꯨꯝꯕ ꯃꯌꯥꯝꯗꯨꯅꯦꯕ
ꯈꯪꯗꯦꯗ ꯑꯗꯨꯒꯗꯤ ꯑꯝꯇ ꯑꯩ ꯑꯝꯇ ꯂꯣꯏꯗ꯭ꯔꯤ ꯑꯣꯛ ꯁꯕ ꯁꯦꯕꯥ ꯌꯥꯝ ꯆꯪꯕ ꯃꯌꯥꯝ ꯑꯗꯨꯝ ꯊꯤꯕꯅ ꯃꯌꯥꯝ
ꯅ ꯊꯤꯗꯦꯗ ꯍꯧꯖꯤꯛꯀꯥꯟ ꯃꯆꯤꯟꯖꯥꯛ ꯊꯣꯛꯂꯛꯑꯕꯅꯤꯅ ꯃꯆꯤꯟꯖꯥꯛ ꯑꯃ ꯕꯣꯏꯂ ꯆꯤꯟꯖꯥꯛꯇꯨꯒ ꯍꯧꯖꯤꯛ ꯂꯣꯏ ꯊꯥꯛꯅꯔꯕꯅꯦꯕ ꯑꯗꯨꯗ ꯑꯗꯨꯅ ꯄꯩꯁꯥ ꯆꯪꯉꯕꯗ ꯑꯣ ꯑꯣꯛꯇꯤ ꯃꯇꯝ ꯆꯪꯉꯤ ꯕꯣꯏꯂꯔꯗꯤ ꯃꯇꯝ ꯆꯪꯗꯦꯀꯣ
ꯑꯥ
ꯑꯗꯨꯗꯨꯅ ꯀꯔꯤ ꯍꯥꯏꯅꯤ ꯑꯣꯛꯅ ꯊꯥ ꯇꯔꯨꯛ ꯆꯥꯎꯕꯗ ꯕꯣꯏꯂꯔ ꯍꯨꯝꯐꯨ ꯂꯣꯏꯕꯒꯤ ꯄꯩꯁꯥ ꯐꯪꯉꯦꯕ
ꯎꯝ
ꯁꯤꯡꯒꯤꯅꯦ
ꯃꯥꯅꯦ
ꯑꯗꯩꯗꯤ ꯍꯣꯏ ꯄ꯭ꯔꯣꯐꯤꯠ ꯃꯤꯅ ꯁꯣꯔꯠ ꯇꯥꯔꯝ ꯄꯦꯔꯦꯠꯅꯦꯕ ꯑꯩꯈꯣꯏ ꯅ ꯂꯣꯡ ꯇꯥꯔꯝ ꯄꯦꯔꯤꯠꯅꯦꯕ
ꯑ
ꯑꯗꯨꯃꯥꯏꯅ ꯇꯧꯋꯦꯕ ꯂꯣꯡ ꯇꯔꯝ ꯄꯦꯔꯠꯅꯤꯅ ꯑꯃꯨꯛ ꯃꯥꯒꯤ ꯗꯔꯗꯥꯏꯗꯅꯦꯕ
ꯎꯝ
ꯍꯥꯏꯗꯤ ꯂꯥꯏꯅꯥꯁꯦ ꯃꯈꯟ ꯃꯈꯟꯅꯤꯗꯣ ꯃꯣꯏ ꯃꯣꯏ ꯖ ꯂꯥꯏꯅꯥ ꯂꯩ ꯑ ꯃꯣꯏꯁꯨ ꯗꯨ ꯑꯣꯗꯥꯏꯅꯦ ꯑꯣꯟꯂꯤ ꯐꯣꯔꯇꯤ ꯐꯥꯏꯚ ꯗꯦꯖꯇꯨꯗ ꯄ꯭ꯔꯣꯐꯤꯠ ꯇꯥꯍꯜꯍꯧꯗꯣꯏꯅꯦꯕ ꯃꯣꯏꯁꯨ ꯊꯥ ꯑꯃꯒꯤ ꯏꯟꯀꯝ ꯖꯦꯅꯦꯔꯦꯠ ꯇꯧꯕ ꯉꯥꯛꯇꯅꯤꯅꯅꯦꯀꯣ ꯅꯤ ꯃꯖꯂꯦ
ꯑꯣꯛꯇꯤ ꯊꯥ ꯀꯌꯥ ꯆꯪꯒꯦ
ꯊꯥ ꯇꯔꯨꯛ ꯅꯠꯇ꯭ꯔꯒ ꯅꯤꯄꯥꯜ ꯀꯝꯄꯜꯁꯔꯤꯁꯤꯗꯤ
ꯃꯆꯥꯅ ꯊꯥ ꯃꯆꯥꯗꯤ ꯊꯥ ꯀꯌꯥ ꯄꯣꯛꯏꯕ
ꯃꯆꯥꯥꯅ ꯋꯥꯟ ꯐꯤꯐꯇꯤꯟ ꯗꯦꯖ
ꯀꯩꯅꯣ ꯉꯥꯡꯁꯤꯕꯣ
ꯃꯤ ꯑꯃ ꯅ ꯆꯥꯛꯆꯥꯁꯦ ꯊꯥ ꯇꯔꯥ ꯅꯠꯇ꯭ꯔ ꯅꯥꯎ ꯄꯨꯔꯤꯕ ꯅꯥꯎꯄꯨ
ꯅꯤꯄꯥꯜꯗꯩꯅ ꯇꯔꯥꯐꯧ ꯑꯣꯛꯅ ꯑꯣꯡꯂꯤ ꯋꯥꯟ ꯐꯤꯐꯇꯤꯟ ꯋꯥꯟ ꯐꯤꯐꯇꯤꯟ ꯍꯥꯏꯕꯅꯤ
ꯑꯩꯅ ꯍꯥꯏꯕꯗꯤ ꯃꯤ ꯑꯉꯥꯡꯁꯤꯅ ꯑꯃ ꯍꯥꯏꯗꯤ ꯀꯌꯥꯝ ꯑꯣ ꯑꯩꯈꯣꯏꯒꯤ ꯁꯝꯅ ꯍꯥꯏꯔꯕꯗ ꯌꯦꯟꯁꯦ ꯃꯔꯨꯝ ꯀꯣꯛꯄꯁꯦ ꯊꯥ ꯃꯔꯤꯗꯅ ꯇꯔꯨꯛ ꯐꯥꯎꯒꯤ ꯃꯅꯨꯡꯗꯁꯨ ꯑꯩꯈꯣꯏꯗ ꯑꯗꯨꯝ ꯀꯣꯛꯇ꯭ꯔꯣ ꯃꯔꯨꯝꯁꯦ ꯀꯣꯛ ꯑꯗꯨ ꯄꯤ ꯍꯥ ꯑ ꯍꯥꯏꯕꯅꯦ ꯍꯥꯏꯗꯤ ꯃꯆꯥꯒꯨꯝꯕ ꯑꯃ ꯄꯣꯛꯄꯣꯛꯄꯗꯣ ꯆꯍꯤ
ꯊꯥ ꯇꯔꯨꯛꯇꯤ ꯅ ꯇꯔꯦꯠ ꯄꯣ
ꯑꯠꯆꯥ ꯑꯠꯆꯥ ꯑꯗꯨ ꯍꯪꯕꯅꯤꯗ
ꯆꯥꯊꯣꯛ ꯁꯤꯔꯣ ꯑꯣꯛ ꯑꯝꯥ
ꯆꯥꯊꯣꯛꯑꯣꯏꯁꯤꯗ
ꯑꯣꯛ ꯂꯩꯒꯗꯕꯅꯤ ꯂꯩꯔ ꯆꯥꯒꯗꯕꯃꯤ ꯀꯩꯅꯣ ꯕꯥꯔꯕꯤꯀ꯭ꯌꯨ ꯇꯧꯔꯒ ꯑꯦ
ꯑꯗꯨꯗꯤ ꯑꯣꯛ ꯃꯁꯥ ꯄꯣꯛꯑꯀꯥꯟꯗ ꯑꯩꯅ ꯆꯥꯁꯦ
ꯑꯁ ꯀꯃꯥꯏꯅ ꯌꯥꯗꯣꯏꯅꯣꯅꯦ ꯍꯧꯖꯤꯛ ꯆꯥꯍꯧꯒꯗꯕꯅꯤ ꯑꯣ ꯍꯉ ꯌꯥ ꯄꯩꯁꯥꯍꯒꯗꯕꯅꯤ ꯑꯣꯛ ꯅꯥꯗꯕ
ꯏꯁ ꯑꯁ ꯍꯧꯖꯤꯛ ꯍꯣꯡꯉꯤꯕ ꯍꯥꯏꯒꯦ ꯀꯌꯥ ꯄꯤꯕ
ꯑꯩꯈꯣꯏ ꯁꯣꯝꯗꯗꯤ ꯀꯩ ꯄꯤꯕ ꯂꯧꯕꯗ ꯂꯨꯄꯥ ꯆꯍꯨꯝ ꯌꯣꯟꯕ ꯈꯪꯗꯦꯗꯕꯣ ꯕꯖꯥꯔꯗꯗꯤ ꯑꯣ ꯁꯤꯕꯨꯁꯨ ꯄꯪ ꯑꯣꯏꯅ ꯌꯣꯟꯁꯤꯜꯂꯤ ꯁ꯭ꯋꯥꯏꯗꯁꯨ ꯈꯪꯗꯦ ꯇꯧꯔꯤꯁꯦ ꯑꯣꯍ ꯑꯁ ꯑꯍꯤꯡꯕꯅꯦ ꯄꯤꯔꯒ ꯑꯁꯤ ꯚꯣ ꯂꯩꯔꯝꯃꯤ ꯑꯩ ꯀꯕꯥꯔꯁꯦ ꯆꯁꯤꯡꯗ ꯌꯥꯗꯤ ꯑꯅꯥꯕꯁꯨ ꯐꯥꯎꯒꯤ ꯑꯣꯏꯅ ꯆꯠꯂ
ꯎꯝ
ꯑ ꯑꯣ ꯍꯧꯖꯤꯛ ꯑꯗꯨꯝ ꯑꯩꯈꯣꯏ ꯍꯤꯡꯉꯦ ꯂꯧꯔꯒꯗꯤ ꯍꯣꯡꯕꯨꯅꯦꯕ ꯍꯣꯏ ꯀꯤꯂꯣ ꯀꯨꯟ ꯀꯨꯟꯊ꯭ꯔꯥꯃꯨꯛ ꯇꯥꯕ ꯂꯨꯄꯥ ꯂꯤꯁꯤꯡ ꯇꯔꯥꯃꯉꯥ ꯇꯔꯥꯇꯨꯃꯨꯛ ꯄꯤꯕꯗꯣ
ꯑꯥ
ꯑꯗꯨꯗꯣ ꯑꯃ ꯂꯧꯔꯒ ꯕꯥꯥꯕꯤꯈ ꯀꯣꯝ ꯑꯃ ꯇꯧꯔꯒ ꯕꯥꯥꯕꯤꯈꯌꯨꯒ ꯁꯥꯔꯒ ꯕꯥꯕꯤ ꯀꯨꯕ ꯇꯧꯕ ꯇꯧꯁꯤꯅꯦꯕ
ꯃꯤ ꯈꯔ ꯌꯥꯝꯗꯗꯤ ꯌꯥꯔꯣꯏꯕꯁꯤ ꯆꯥꯅꯦꯅꯣ ꯃꯣꯏ
ꯃꯥꯅꯦ
ꯑꯩ ꯑꯩ ꯁꯥꯖꯥꯎ ꯆꯥꯗ꯭ꯔꯦꯗ
ꯀꯩꯗꯧꯔꯕ
ꯑꯩ ꯁꯨꯝ ꯅꯨꯡꯉꯥꯏ ꯑꯩ
ꯁꯨꯝ ꯅꯨꯡꯉꯥꯏꯇ꯭ꯔꯦ
ꯍꯍꯍ ꯍꯍꯍ ꯁꯖꯥꯎ ꯁꯥꯗ꯭ꯔꯦ ꯌꯦꯟ ꯌꯦꯟꯁꯨ ꯍꯦꯜꯂꯅꯤ
ꯑꯣ ꯐꯔꯦ ꯐꯔꯦ ꯅꯪ ꯑꯗꯨ ꯍꯦꯟꯗꯣꯏ ꯑꯣꯏꯔꯒꯗꯤ
ꯍꯍꯍ ꯑꯁ ꯔꯣꯕꯤꯟꯁꯟ ꯅꯥꯕ ꯍꯟꯗꯛ ꯉꯥꯅꯨ ꯈꯔ ꯂꯣꯏꯕꯅꯤ ꯃꯈꯣꯡꯖꯤꯡꯖꯦ ꯈꯪꯕ꯭ꯔꯥ ꯋꯥꯡꯉ ꯃꯈꯣꯡꯅ ꯇꯣꯜꯍ ꯍꯥꯏꯅꯕꯩ ꯇꯥꯏꯞ ꯇꯧꯋꯦ ꯃꯈꯣꯟꯁꯦ ꯌꯥꯝ ꯋꯥꯡꯉꯨ ꯑꯩ ꯋꯥꯈꯜꯅꯔ ꯈꯪꯗꯦ ꯃꯈꯣꯡꯅ ꯋꯥꯡꯒ ꯆꯠꯄꯁꯦ ꯑꯈꯣꯏꯒꯤ ꯁꯦꯛꯀ ꯁꯛꯀꯧ ꯅꯥꯀꯧ ꯀꯩꯅꯣꯝ ꯏꯇꯧ ꯇꯧꯔꯤ ꯅꯥꯕ ꯀꯃꯥꯏ ꯇꯧꯕꯅꯣ ꯈꯪꯗꯦ ꯁꯤꯕꯨ ꯀꯦꯁ ꯁꯝ ꯊꯥꯔꯗ꯭ꯔ ꯈꯪꯗꯦꯅꯦ꯫
ꯍꯣ ꯎꯝ ꯉꯥꯅꯨ ꯃꯆꯥ ꯄꯤꯖꯩꯔꯣ
ꯍꯣꯏ ꯄꯤꯖꯒꯦ ꯇꯧꯔꯝꯕꯅꯦ ꯑꯗꯣ ꯍꯤꯗꯥꯛ ꯍꯤꯗꯥꯛ ꯅꯪ ꯈꯪꯕ꯭ꯔꯣ ꯁꯤꯕꯣ ꯀꯦꯜꯁꯤꯌꯝ ꯁꯥꯕ ꯀꯥꯟꯅꯒꯗ꯭ꯔꯣ?
ꯀꯥꯟꯅꯅꯤ ꯀꯥꯟꯅꯅꯤ ꯊꯥꯖꯜꯂꯨ
ꯑꯣ꯫
ꯑꯣ ꯅꯪ ꯉꯥꯅꯨ ꯃꯆꯤꯟꯖꯥꯛ ꯅꯥꯔꯤꯗꯥꯏꯅꯦ?
ꯍꯣꯏ
ꯑꯣ ꯊꯥꯗꯣꯛꯑꯣ ꯊꯥꯗꯣꯛꯑꯣ ꯑꯩꯁꯨ ꯁꯣꯝꯗ ꯑꯩꯁꯨ ꯏꯔꯨ ꯃꯥꯏꯊꯖꯔꯨꯈꯤꯒꯦ
ꯑꯣ ꯑꯣꯀꯦ ꯑꯣꯀꯦ ꯍꯣ ꯍꯣꯏ ꯐꯔꯦ ꯐꯔꯦ ꯚꯥꯏ ꯎꯝ ꯎꯝ ꯎꯝ ꯊꯝꯃꯦꯀꯣ꯫ ꯑꯝ ꯍꯣꯏ